ꯍꯦꯜꯂꯣ ꯍꯜꯂꯣ ꯎꯝ ꯑꯃꯨꯛꯀ ꯍꯤꯡꯉꯦ
ꯌꯥꯏ ꯌꯥꯏ
ꯋꯥꯔꯤ ꯌꯥꯝꯕꯁꯦ ꯑꯃꯗꯨ ꯑꯃꯨꯛ ꯑꯃꯨꯛꯁꯨ ꯅꯨꯡꯉꯥꯏ ꯋꯥꯔꯤ ꯌꯦ ꯂꯩꯇꯕꯕꯨꯗꯤꯀꯣ ꯋꯥꯔꯤ ꯂꯩꯇ꯭ꯔꯗꯤ ꯃꯇꯝ ꯌꯥꯝꯅ ꯆꯠꯇꯦꯕ ꯍꯥꯏꯗꯤ ꯄꯨꯡꯗꯣ ꯑꯩꯈꯣꯏꯁꯨ ꯕ꯭ꯔꯦꯛ ꯇꯣ ꯋꯥꯟ ꯑꯥꯋꯔ ꯊꯥꯕꯅꯤꯗꯅ
ꯑꯥ ꯃꯇꯝꯗꯣ ꯃꯨꯛꯀ ꯇꯥꯔꯅꯤꯀꯣ ꯅꯪ ꯏ ꯑꯦ ꯅꯪꯒꯤ ꯕ꯭ꯔꯦꯛ ꯃꯇꯝꯗꯨꯒ ꯂꯣꯏꯔꯅꯤꯕ
ꯎꯝ ꯂꯣꯏꯗꯣꯔꯕꯅꯦ ꯑꯩꯒꯤ ꯕ꯭ꯔꯦꯛ ꯃꯇꯝꯗꯣ
ꯍꯣꯔꯦꯟ ꯄꯨꯡ ꯑꯍꯨꯝ ꯌꯥꯏꯅ
ꯍꯥ
ꯅꯪꯒꯤ ꯕ꯭ꯔꯦꯛꯑꯦ ꯀ꯭ꯂꯥꯁꯇ ꯂꯣꯏꯔꯗꯤ ꯇꯧꯔꯛꯄ ꯌꯥꯏꯅ
ꯎꯝ ꯑꯍꯣꯏ ꯍꯣꯏ ꯌꯥꯏ ꯑꯩ ꯄꯨꯡ ꯑꯍꯨꯝꯗ ꯑꯩ ꯀ꯭ꯂꯥꯁ ꯂꯣꯏꯒꯅꯤꯕ
ꯑꯣ
ꯑꯗꯨꯒ
ꯅꯪ ꯋꯔꯅꯤ ꯄꯣꯊꯥꯁꯨ ꯄꯣꯊꯥꯔꯁꯨ ꯌꯥꯏꯗ ꯅꯥꯏꯠ ꯗ꯭ꯌꯨꯇꯤ ꯇꯥꯕꯅꯤꯅꯀꯣ
ꯍꯣꯏ ꯅꯥꯏꯠ ꯗ꯭ꯌꯨꯇꯤ ꯊꯥꯕꯁꯦ ꯍꯟꯗꯛꯀꯤ ꯋꯤꯛꯅꯗꯤ ꯂꯣꯏꯒꯅꯤ ꯍꯥꯏꯕꯅꯦ
ꯑꯣ
ꯍꯟꯗꯛꯀꯤ ꯍꯖꯤꯛꯀꯤ ꯗꯤꯁ ꯋꯤꯛꯁꯦ ꯑꯥ ꯐ꯭ꯔꯥꯏꯗꯦꯅꯦꯅ ꯃꯊꯪ ꯍꯌꯦꯡ ꯁꯇꯔꯗꯦ ꯑꯗꯨꯗꯨꯒ ꯂꯣꯏꯔꯦ ꯑꯗꯨꯒ ꯃꯟꯗꯦꯗꯒꯤꯗꯤ ꯏꯚꯤꯅꯤꯡ ꯗ꯭ꯌꯨꯇꯤ ꯊꯥꯅꯤ ꯑꯃꯨꯛ ꯍꯥꯏꯌꯦꯕ ꯅꯥꯏꯠꯄꯨꯗꯤ ꯏꯚꯤꯅꯤꯡꯅꯗꯤ ꯈꯔ ꯐꯩꯗꯅ
ꯎꯝ
ꯍꯥꯏꯕꯗꯤ ꯅꯥꯏꯠ ꯊꯥꯕ ꯍꯥꯏꯕꯁꯤꯗꯤ ꯋꯥꯟ ꯅꯥꯏꯠꯇꯣ ꯑꯗꯨꯝ ꯇꯨꯝꯕ ꯃꯇꯝꯗꯣ ꯇꯨꯝꯗ꯭ꯔꯕꯅꯤꯅ ꯋꯥꯏꯌꯦꯕ ꯌꯥꯝꯅ ꯑꯗꯨꯒ ꯏꯚꯤꯅꯤꯡꯗꯤ ꯊꯕꯛ ꯇꯧꯔꯨꯔ ꯁꯨ ꯏꯚꯤꯅꯤꯡ ꯍꯥꯏꯕꯁꯤꯗꯤ ꯂꯣꯏꯅꯃꯛ ꯇꯧꯅꯕ ꯉꯥꯛꯇꯅꯦ ꯑꯗꯨꯒ ꯅꯨꯃꯤꯗꯥꯡꯗꯤ ꯄꯣꯊꯥꯅꯕ ꯐꯪꯕꯅꯤꯅ ꯀꯩꯁꯨ ꯇꯧꯗꯦꯗꯅ
ꯑꯣ
ꯑꯗꯨꯅꯦ
ꯑꯣꯟ ꯂꯩꯇ꯭ꯔꯦ ꯋꯥꯅꯤꯗ ꯅꯥꯥꯏꯠꯇꯨꯗꯤ
ꯍꯣꯏ
ꯁꯪꯕꯗꯣ ꯃꯇꯝꯗꯣ ꯑꯗꯨꯒꯤ ꯆꯠꯄꯁꯨ ꯈꯪꯅ ꯈꯪꯍꯧꯗꯕꯅꯦꯕ ꯑꯦ ꯈꯪꯗꯕꯅꯦꯕ ꯃꯇꯝꯗꯣ ꯐꯤꯗꯤ ꯂꯩꯔꯗꯤꯀꯣ ꯀꯩꯒꯤꯔꯥ ꯍꯧꯖꯤꯀꯤ ꯇꯨꯃꯤꯟꯅ ꯂꯩꯅꯔꯦꯅꯦ ꯅꯣꯏ ꯀꯥꯡꯒꯨ
ꯎꯝ ꯃꯣꯢꯔꯣ
ꯍꯩ
ꯃꯁꯥ ꯃꯁꯥꯒꯤ ꯃꯊꯧ ꯇꯧꯔꯒ ꯂꯩꯅꯕꯗꯣ
ꯑꯣꯥ
ꯑꯗꯨꯗꯒꯤ ꯃꯣꯏꯁꯨ ꯍꯧꯖꯤꯛꯇꯤ ꯃꯣꯏ ꯃꯣꯏꯒꯤ ꯐꯣꯟ ꯌꯦꯡꯕꯅꯤ ꯈꯪꯗꯦ ꯑꯗꯨꯒ ꯎꯝ ꯑꯗꯨꯝ ꯇꯧꯅꯕꯗꯣ ꯑꯗꯨ ꯇꯩꯔ ꯇꯧꯔ ꯂꯩꯕꯒꯤ
ꯂꯣꯏꯅ ꯐꯣꯟ ꯄꯥꯏꯕ꯭ꯔꯣ
ꯂꯣꯏꯅ ꯄꯥꯏ ꯑꯗꯨꯅ ꯐꯩꯗꯦꯅ ꯍꯧꯖꯤꯛꯀꯥꯟ ꯍꯥꯏꯗꯤ ꯑꯩꯅ ꯑꯩ ꯄꯥꯏꯔꯒ ꯅꯪ ꯄꯥꯏꯗ꯭ꯔꯗꯤ ꯂꯩꯃꯤꯟꯅꯔꯗꯤ ꯅꯨꯡꯉꯥꯏꯔꯣꯏꯕ ꯀꯩꯁꯨ ꯅꯠꯇ꯭ꯔꯣ ꯅꯪꯅ ꯐꯣꯟ ꯌꯦꯡꯕ ꯃꯇꯝꯗꯗꯤ ꯑꯃꯗꯤ ꯀꯩꯗꯧꯔꯒ ꯂꯩꯅꯤ ꯂꯥꯏꯔꯤꯛ ꯍꯥꯏꯕꯁꯤꯗꯤ ꯇꯧꯅꯤꯡꯗꯦꯅ ꯀꯩꯁꯨꯗꯤ
ꯆꯦꯛ ꯑꯃ ꯇꯧꯔꯛꯇ꯭ꯔꯣ
ꯑꯁ ꯇꯧꯋꯦ ꯑꯗꯨ ꯃꯇꯝꯗ ꯑꯩꯈꯣꯏꯗꯣ ꯂꯣꯠꯇꯣꯏꯅꯦ ꯐꯣꯟꯗꯣ ꯆꯦꯔꯪꯗ ꯍꯥꯞꯄꯒ ꯗꯁꯕꯤꯟꯗꯒꯨꯝꯕꯁꯨ ꯑꯗꯨꯗꯒꯤ ꯎꯝ ꯑꯩꯈꯣꯏꯒꯤ ꯇꯣꯞ ꯐ꯭ꯂꯣꯔꯗꯀꯣ
ꯑꯥ
ꯑꯗꯨꯗꯁꯨ ꯂꯣꯠꯀꯗꯣꯏꯅꯤ
ꯁꯔꯄ꯭ꯔꯥꯏꯁ ꯆꯦ ꯒꯨꯝꯕ ꯇꯧꯔꯛꯇꯔꯣ
ꯇꯧꯋꯦ ꯑꯗꯨꯗ ꯑꯩꯈꯣꯏ ꯐꯥꯕ ꯃꯌꯥꯝ ꯌꯥꯎꯋꯦ
ꯑꯣ ꯐꯪꯗ꯭ꯔꯦ
ꯑ ꯐꯪꯕꯗꯤ ꯐꯪꯉꯦ ꯑꯗꯨꯕꯨ ꯄꯩꯁꯥ ꯄꯤꯗꯣꯏꯕ ꯃꯣꯏꯗ
ꯁꯦꯁ ꯃꯣꯏꯁꯨ ꯄꯨꯔꯥ ꯀꯩꯅꯣꯅꯦ ꯀꯣ ꯇꯧꯔꯤ ꯀꯔꯞꯁꯟꯅꯤꯅꯦ
ꯀꯔꯞꯁꯟꯅꯦ ꯍꯧꯖꯤꯛꯇꯤ ꯃꯐꯝ ꯈꯨꯗꯤꯡꯗ ꯀꯔꯞꯁꯟ ꯀꯔꯞꯁꯟ ꯑꯗꯨꯝ ꯍꯧꯖꯤꯛꯀꯥꯟꯒꯤ ꯀꯔꯞ ꯁꯟ
ꯃꯐꯝ ꯈꯨꯗꯤꯡꯗꯤꯅꯤꯗ ꯀꯔꯞꯁꯟ ꯇꯧꯗꯕ ꯃꯐꯝ ꯂꯩꯇꯦ
ꯅꯪ ꯅꯪꯁꯨ ꯑꯃ ꯐꯥꯈ꯭ꯔꯕꯣ ꯐꯥꯗ꯭ꯔꯤ
ꯑꯩ ꯑꯩꯗꯤ ꯎꯝ ꯐꯥꯈ꯭ꯔꯦ ꯑꯗꯨꯕꯨ ꯑꯩꯒꯤꯅ ꯋꯥꯔꯗꯦꯟꯅ ꯐꯥꯕ
ꯑꯣ
ꯑꯗꯨꯒꯤ ꯄꯩꯁꯥ ꯇꯤꯡꯍꯧꯗꯕ ꯍꯥꯏꯕ ꯇꯥꯔꯦ
ꯑꯇꯩꯩꯅ ꯁꯤꯅꯤꯌꯔ ꯈꯣꯏꯅ
ꯑꯇꯩ ꯑ ꯁꯤꯅꯤꯌꯔ ꯍꯣꯏꯅ ꯐꯥꯕꯁꯨ ꯄꯩꯁꯥ ꯇꯤꯡꯉꯣꯏꯕ ꯑꯗꯨꯒ ꯇꯤꯡꯗꯣꯏꯁꯦ ꯑꯣꯖꯥꯅ ꯐꯥꯕꯁꯦ ꯑꯣꯖꯥ ꯍꯥꯏꯕꯗꯤ ꯎꯝ ꯇꯤꯠ ꯁ꯭ꯀꯨꯜꯒꯤ ꯑꯣꯖꯥ ꯂꯩꯗꯅ ꯑꯗꯨꯒ ꯐꯥꯎꯟ‌ ꯃꯣꯏꯗ ꯄꯤꯗꯣꯏꯅꯦꯕ ꯃꯥꯗꯤ ꯐꯥꯎꯟꯗꯔꯗ ꯗꯤꯄꯨꯗꯤꯗ ꯄꯤꯗꯣꯏꯅꯦꯕ ꯑꯗꯨꯗꯤꯕꯨꯗꯤ ꯗꯥꯏꯔꯦꯛꯇꯔ ꯄꯥꯏꯈ꯭ꯔꯗꯤ ꯐꯥꯏꯟ ꯑꯗꯨꯒ ꯄꯦꯔꯦꯟꯁꯨ ꯀꯧꯒꯅꯤ
ꯄꯩꯁꯥ ꯄꯤꯌꯨ ꯍꯥꯏꯅꯦꯕ
ꯍꯥ
ꯑꯗꯨꯒꯤ ꯃꯍꯨꯠꯇ ꯄꯩꯁꯥ ꯄꯤꯌꯨ ꯍꯥꯏꯅꯦꯕ ꯃꯣꯏꯅ ꯄꯤꯗꯦ ꯄꯤꯗ꯭ꯔꯤꯉꯩꯗ
ꯃꯣꯏꯅ ꯐꯣꯟꯗꯣ ꯐꯥꯔꯗꯤ ꯀꯝꯃꯤ ꯍꯥꯏꯅ ꯈꯪꯉꯅꯤ ꯑꯩꯈꯣꯏ ꯔꯨꯝ ꯂꯣꯏꯅ ꯆꯦꯛ ꯇꯧꯒꯅꯤ ꯑꯗꯨꯗ ꯐꯣꯟ ꯐꯥꯕ ꯃꯤ ꯁꯤꯡꯗꯣ ꯔꯨꯝ ꯔꯨꯝꯒꯤ ꯍꯥꯏꯔꯛꯑꯅꯤ ꯑꯗꯨꯒ ꯑꯩꯈꯣꯏꯅ ꯐꯣꯟ ꯃꯁꯥ ꯃꯁꯥꯒꯤ ꯂꯧꯕ ꯆꯠꯂꯅꯤ ꯑꯗꯨꯒ ꯃꯣꯏꯁꯦ ꯐꯣꯟ ꯐꯥꯕꯒꯤ ꯃꯣꯏꯁꯦ ꯔꯦꯀꯣꯔꯠ ꯕꯨꯛ ꯂꯩꯌꯦꯕꯀꯣ ꯑꯩꯈꯣꯏ ꯔꯦꯀꯣꯔꯠ ꯍꯥꯏꯗꯤ ꯃꯤ ꯑꯃ ꯑꯩꯈꯣꯏꯅ ꯆꯍꯤ ꯑꯍꯨꯝ ꯇꯝꯕꯗ ꯑꯩꯈꯣꯏ ꯔꯦꯀꯣꯔꯠ ꯂꯩꯈꯤꯕ ꯂꯩꯇꯕ ꯂꯩꯗꯅ ꯑꯗꯨ ꯃꯣꯏꯗꯣ ꯁꯥꯏꯟ ꯇꯧꯗꯣꯏꯅꯦ ꯑꯗꯨꯗ
ꯑꯣ
ꯑꯗꯨꯒ
ꯔꯤꯃꯥꯔꯛꯇꯅꯦꯕ ꯌꯦꯡꯉꯤꯁꯦ
ꯍꯣꯏ ꯔꯤꯃꯥꯔꯛ ꯂꯩꯔꯗꯤ ꯍꯌꯦꯡꯋꯥꯏ ꯃꯥꯔꯛꯁꯨ ꯐꯖꯅ ꯄꯤꯔ ꯔꯣꯏꯗꯅ ꯑꯗꯨꯒꯤ ꯏꯃꯥꯟꯅꯕꯤ ꯐꯥꯕꯒꯨꯝꯕ ꯑꯁ ꯅꯨꯡꯉꯥꯏꯇꯕ ꯃꯣꯏꯗ ꯃꯣꯏꯗꯣ ꯈꯪꯕ꯭ꯔꯥ ꯑꯍꯥꯟꯕꯗꯗꯤ ꯑꯩꯈꯣꯏꯗꯣ ꯄꯩꯁꯥ ꯑꯗꯣ ꯇꯨꯍꯟ ꯑ ꯇꯨ ꯇꯨ ꯊꯥꯎꯖꯟ ꯑꯣꯏꯔꯝꯃꯦꯕꯀꯣ ꯍꯧꯖꯤꯛꯇꯤ ꯐꯥꯏꯚ ꯊꯥꯎꯖꯟ ꯑꯣꯏꯈ꯭ꯔꯦ ꯑꯥ ꯑꯃꯨꯛꯇꯪ ꯐꯥꯕꯗ ꯑꯗꯨꯒ ꯑꯃꯨꯔꯛ ꯐꯥꯔꯁ ꯐꯥꯕꯗ ꯇꯨ ꯊꯥꯎꯖꯟ ꯑꯗꯨꯒ ꯁꯦꯀꯦꯟ ꯐꯥꯕꯗ ꯐꯥꯏꯚ ꯊꯥꯎꯖꯟ ꯑꯗꯨꯒ ꯊꯥꯔꯠ ꯐꯥꯕꯗ ꯇꯦꯟ ꯊꯥꯎꯖꯟ ꯑꯗꯨꯃꯥꯏꯅ ꯂꯩ
ꯆꯦꯛꯁꯤꯜꯂꯣꯍꯦ ꯆꯦꯛꯁꯤꯜꯂꯣꯍꯦ
ꯎꯝ ꯑꯗꯨꯒꯤ ꯀꯤꯅ ꯀꯤꯅ ꯄꯥꯏꯔꯤꯅꯤ ꯔꯨꯝꯗ ꯈꯛꯇꯅꯦ ꯄꯥꯏꯕꯗꯣ ꯃꯄꯥꯟꯗ ꯄꯥꯏꯕ ꯌꯥꯗꯦ
ꯎꯝ ꯅꯣꯏ ꯗ꯭ꯌꯨꯇꯤ ꯑꯃ ꯆꯠꯄꯗꯗꯤ ꯄꯨꯕ꯭ꯔꯣ
ꯍꯣꯏ ꯍꯨꯔꯥꯜꯂꯒ ꯄꯨꯏꯌꯦ
ꯈꯪꯗꯣꯛꯑꯗꯤꯀꯣ
ꯈꯪꯗꯣꯔꯛꯑꯗꯤ ꯑꯩꯈꯣꯏ ꯈꯣꯟꯊꯤ ꯆꯥꯒꯅꯤꯌꯦ ꯑꯗꯨꯒ ꯐꯣꯟ ꯐꯥꯔꯒ ꯔꯦꯀꯣꯔꯠꯁꯨ ꯔꯤꯃꯥꯔꯛꯁꯨ ꯂꯩ ꯗꯅ ꯑꯗꯨꯒ ꯄꯦꯔꯦꯟꯁꯁꯨ ꯀꯧꯒꯅꯤ ꯄꯩꯁꯥꯁꯨ ꯄꯤꯒꯅꯤ ꯌꯥꯝꯅ ꯂꯩꯗ
ꯗ꯭ꯌꯨꯇꯤ ꯆꯠꯂꯝ ꯗ꯭ꯌꯨꯇꯤ ꯆꯠꯂꯝꯗꯥꯏꯗ ꯑꯗꯨꯝꯒꯨꯝꯕꯗꯤ ꯆꯦꯛ ꯇꯧꯗꯦ
ꯑꯗꯨꯒꯨꯝꯕꯗꯗꯤ ꯇꯧꯗꯦ ꯗ꯭ꯌꯨꯇꯤ ꯍꯜꯂꯛꯄꯁꯨ ꯑꯩꯈꯣꯏꯗꯣ ꯋꯥꯅ ꯍꯜꯂꯛ ꯒꯤꯀꯣ ꯑꯩꯈꯣꯏꯁꯨ ꯋꯥꯔꯦ ꯋꯥꯔꯦ ꯋꯥꯔꯦ ꯍꯥꯏꯗꯣꯏꯅꯦꯕ ꯍꯥꯏꯗꯤ ꯊꯨꯅ ꯊꯨꯅ ꯆꯪꯈꯤꯅꯤꯉꯥꯏꯒꯤ
ꯑꯣ
ꯑꯗꯨ ꯑꯣꯏꯔꯗꯤ ꯆꯦꯛ ꯇꯧꯗ꯭ꯔꯦꯗꯅ
ꯍꯜꯂꯛꯄꯗꯁꯨ ꯆꯦꯛ ꯇꯧꯔꯣꯅꯦ
ꯍꯜꯂꯛꯄꯗ ꯇꯧꯗꯦ ꯇꯧꯕ ꯅꯨꯃꯤꯠꯁꯨ ꯌꯥꯎꯋꯦꯕ
ꯑꯣ
ꯑꯗꯨꯒꯤ ꯋꯥꯔꯤꯅꯤ ꯑꯗꯨꯀꯥꯟꯗ ꯑꯩꯈꯣꯏꯗꯣ ꯉꯁꯤ ꯍꯥꯏꯗꯤ ꯑꯩꯈꯣꯏ ꯑꯣꯖꯥꯈꯩꯗꯣ ꯁꯥꯎꯔꯒ ꯂꯩ ꯍꯥꯏꯕꯒꯤ ꯀꯩꯅꯣꯃ ꯑꯩꯈꯣꯏꯗ ꯁꯥꯏꯟ ꯑꯃ ꯈꯪꯉꯗꯤꯀꯣ
ꯎꯝ
ꯈꯣꯏꯗꯤ ꯗꯨꯀꯥꯟꯁꯤꯡꯗ ꯊꯅꯝꯒꯅꯤ ꯐꯣꯟꯗꯣ
ꯁꯦꯁ
ꯎꯋꯥ
ꯑꯣ ꯊꯦꯀ꯭ꯌꯨ ꯗꯤ ꯋꯥꯡꯉꯤꯅꯦ ꯅꯣꯏꯖꯦ ꯑꯩ ꯁꯦꯁ ꯇꯝꯕ ꯌꯥꯏ ꯇꯝꯕ ꯌꯥꯏ ꯈꯔꯗꯤ ꯀꯥꯟꯅꯒꯅꯤꯍꯦ
ꯎꯝ ꯑꯩꯗꯤ ꯀꯥꯟꯅꯕ ꯉꯥꯛꯇ ꯍꯥꯏꯕꯤꯗꯣꯏꯅꯦ
ꯁꯦꯁ ꯁꯕꯥꯁ ꯑꯗꯨꯒꯨꯝꯕꯗꯤ ꯍꯥꯏꯗ꯭ꯔꯁꯨ ꯑꯗꯨꯝ ꯁꯤꯌꯔ ꯗꯥꯏꯔꯦꯛ ꯗꯥꯏꯔꯦꯛ ꯇꯧꯕ ꯌꯥꯔꯦꯅꯦ
ꯎꯝ ꯑꯗꯨꯒꯤꯅꯦ ꯅꯪꯕꯨ ꯑꯩꯅ ꯁꯤꯌꯔ ꯇꯧꯕꯤꯕꯗꯣ
ꯑꯩꯈꯣꯏꯁꯨ ꯀ꯭ꯂꯥꯁ ꯑꯦꯂꯚꯦꯟ ꯇꯨꯋꯦꯞ ꯀꯥꯕ ꯃꯇꯝꯗ ꯁ꯭ꯀꯨꯜꯗ ꯄꯨꯔꯛꯄ ꯌꯥꯗꯕ ꯐꯣꯟꯗꯣ
ꯎꯝ
ꯒꯦꯠꯀꯤꯞꯄꯔꯗ ꯁꯤꯟꯅꯔꯝꯔꯒ ꯍꯥꯏꯕꯗꯤ ꯑꯩꯈꯣꯏꯗꯣ ꯌꯨꯝꯗꯒꯤꯅ ꯃꯣꯏꯔꯥꯡ ꯐꯥꯎꯅꯦꯕ ꯑꯦꯂꯚꯦꯟ ꯇꯨꯋꯦꯞ ꯀꯥꯕꯗ ꯁꯤꯟꯖꯂꯤꯌꯦꯀꯣ ꯑꯗꯨꯒꯤ ꯂꯥꯞꯄꯗꯤ ꯂꯥꯞꯂꯗꯤ ꯐꯣꯟ ꯄꯥꯏꯅꯤꯡꯉꯦꯅ ꯒꯥꯔꯤ ꯇꯣꯡꯕꯒꯨꯝꯕ ꯊꯦꯡꯅ ꯍꯜꯂꯛꯄꯒꯨꯝꯕ ꯂꯩꯔꯗꯤ ꯑꯗꯨꯒꯤ ꯆꯦꯛ ꯇꯧꯒꯜꯂꯦꯕ ꯃꯣꯏꯁꯦ ꯑꯗꯨꯒꯤ ꯒꯦꯠꯀꯤꯄꯔꯗ ꯄꯤꯔꯝꯃꯒ ꯀ꯭ꯂꯥꯁ ꯂꯣꯏꯔꯗꯤ ꯑꯃꯨꯛꯀ ꯂꯧꯔꯒꯀꯣ ꯌꯥꯝ ꯇꯧꯔꯝꯕꯅꯤꯅꯦ
ꯂꯣꯟꯅ ꯄꯨꯁꯟꯕꯁꯨ ꯌꯥꯎꯕ꯭ꯔ
ꯍꯣꯏ ꯌꯥꯎꯋꯦ
ꯐꯥꯕꯗꯤ
ꯐꯥꯕꯗꯤ ꯌꯥꯎꯗꯦꯗ ꯐꯥꯕꯒ ꯌꯥꯎꯔꯗꯤ ꯑꯥ ꯀ꯭ꯂꯥꯁ ꯇꯨꯋꯦꯐ ꯂꯣꯏꯗ ꯄꯤꯔꯦ ꯎꯄꯥꯏ ꯂꯩꯇꯦ ꯄꯩꯁꯥ ꯄꯤꯔꯁꯨ ꯄꯤꯔꯣꯏ ꯄꯦꯔꯦꯟꯁꯀ ꯒꯥꯔꯗꯤꯌꯦꯟꯁꯀ ꯂꯥꯛꯑꯒ ꯉꯥꯡꯅꯔꯅꯤ ꯑꯗꯨꯃꯃꯥꯏꯅ ꯇꯧꯔꯦ ꯈꯣꯠꯂꯦ ꯑꯗꯨꯒ ꯑꯦꯛꯖꯥꯝ ꯄꯔꯐꯣꯔꯃꯦꯟꯁꯁꯨ ꯌꯦꯡꯉꯅꯤ ꯍꯥꯏꯔꯒꯅ ꯑꯦꯛꯖꯥꯝ ꯄꯔꯐꯣꯔꯃꯦꯟꯁꯇꯨ ꯐꯖꯗ꯭ꯔꯗꯤ ꯀꯩ ꯍꯥꯏꯁꯦꯔꯥꯥ ꯂꯩꯅ
ꯂꯥꯎꯗ ꯁ꯭ꯄꯤꯀꯔ ꯊꯥꯕ꯭ꯔ
ꯇ꯭ꯔꯥꯟꯁꯐꯔ ꯊꯥꯕꯁꯨ ꯂꯩꯌꯦ ꯍꯥꯏꯕꯗꯤ ꯁꯥꯇ꯭ꯔ ꯁꯥꯇ꯭ꯔꯒꯤ ꯃꯈꯥ ꯄꯣꯜꯂꯦꯅ ꯗꯨꯗꯤ
ꯑꯣ
ꯏꯃꯥꯟꯅꯕ ꯑꯃ ꯂꯩꯌꯦ ꯕꯤꯁꯅꯨꯄꯨꯔꯗꯒꯤ ꯃꯥꯁꯨ ꯃꯩꯇꯩꯅꯦꯕ ꯑꯩꯈꯣꯏ ꯑꯩꯒꯤ ꯍꯥꯏ ꯁ꯭ꯀꯨ ꯕꯣꯏ ꯍꯥꯏꯁ꯭ꯀꯨꯜ ꯐꯦꯟꯅꯦꯕ ꯃꯥꯏꯗꯣ ꯐꯥꯈ꯭ꯔꯕ ꯀ꯭ꯂꯥꯁ ꯂꯕꯦꯟ ꯔ ꯂꯣꯏꯔꯝꯗꯥꯏꯗ ꯇꯨꯋꯦꯜꯐ ꯂꯣꯏꯗ ꯄꯤꯕꯅꯦ ꯇꯨꯋꯦꯜꯐꯀꯤ ꯑꯦꯛꯖꯥꯝ ꯊꯥꯔꯝꯗꯥꯏꯗ
ꯅꯨꯡꯉꯥꯏꯔꯝꯃꯣꯏ ꯃꯥꯗꯤ ꯀꯞꯄ꯭ꯔꯣ
ꯇ ꯎꯄꯥꯥꯏ ꯂꯩꯇꯦꯅ ꯀꯩ ꯇꯧꯔꯨꯅꯤ ꯑꯗꯣ ꯌꯨꯝꯗ ꯐꯣꯟ ꯃꯃꯥꯏꯔ ꯀꯔꯤꯔ ꯑꯃ ꯄꯥꯏꯅꯣ ꯐꯣꯟ ꯌꯥꯗꯕ ꯑꯃ ꯁꯦꯝꯃꯒ ꯄꯥꯏꯕꯅꯤ
ꯅꯨꯡꯉꯥꯏꯇꯦꯀꯣ ꯃꯥ ꯃꯥ ꯅꯨꯡꯉꯥꯏꯔꯝꯃꯣꯏ
ꯎ ꯍꯥꯏꯗꯤ ꯀ꯭ꯂꯥꯁ ꯏꯂꯚꯦꯟ ꯇꯨꯌꯦꯜ ꯍꯥꯏꯗꯤ ꯇꯦꯟ ꯂꯣꯏꯔꯒ ꯐꯣꯟ ꯑꯅꯧꯕ ꯂꯩꯕ ꯃꯇꯝꯅꯤꯅ ꯃꯥꯏꯗꯣ ꯂꯣꯏꯔꯒ ꯐꯣꯟ ꯑꯅꯧꯕ ꯂꯥꯏꯕ ꯆꯞ ꯃꯅꯔꯦꯕ
ꯎꯝ
ꯎꯪ ꯁꯤꯔꯤꯅꯦ
ꯃꯤ ꯀꯌꯥꯅꯥ ꯅꯣꯏꯒꯤ ꯀ꯭ꯂꯥꯁꯇꯣ
ꯑꯩꯈꯣꯏꯒꯤ ꯀ꯭ꯂꯥꯁ ꯇꯣ ꯄꯨꯡ ꯑꯃꯗ ꯀ꯭ꯂꯥꯁꯅꯦ ꯑꯗꯣ ꯍꯧꯖꯤꯛꯇꯤ ꯄꯨꯡ ꯑꯃꯃꯨꯛ ꯇꯥꯗꯣꯔꯦ ꯄꯨꯡ ꯑꯃꯃꯨꯛ ꯇꯥꯏꯔꯦ ꯑꯗꯣ ꯑꯩ ꯀ꯭ꯂꯥꯁ ꯑꯃꯨꯛ ꯆꯠꯂꯒꯦ
ꯑꯣ ꯑꯣ ꯍꯣꯔꯦꯟ ꯕ ꯂꯣꯏꯔꯗꯤ ꯇꯧꯔꯣꯀꯣ
ꯍꯣꯏ ꯍꯣ ꯍꯣꯔꯦꯟ ꯑꯃꯨꯛ ꯇꯧꯔꯛꯒꯦ ꯍꯦ ꯍꯦꯍ ꯍ ꯊꯝꯃꯒꯦꯀꯣ ꯍꯣ ꯍꯣꯢ
ꯑꯩꯒ ꯑꯩ ꯑꯩ ꯑꯗꯣ ꯔꯟꯖꯤꯇꯥꯒ